ꯍꯦꯜꯂꯣ
ꯍꯜꯂꯣ
ꯀꯇꯊꯧꯔꯤ
ꯎꯝ ꯑꯩ ꯀꯣꯏꯕ ꯆꯠꯄ ꯁꯥꯟꯅꯔꯤꯦ ꯍꯣꯁꯄꯤꯇꯥꯜꯗ
ꯑ ꯅꯪ ꯀꯩꯅꯣ ꯏꯁꯄꯣꯔꯠꯁ ꯀꯨꯝꯕꯁꯨ ꯁꯥꯟꯅꯕ꯭ꯔꯣ
ꯑꯩꯁ ꯑꯩꯁꯦ ꯄꯣꯠꯇ ꯁꯥꯟꯅꯕ ꯍꯥꯏꯕꯕꯨꯣ ꯑꯗꯣ ꯀꯩꯅꯣ ꯑꯣꯏꯅ ꯀꯩꯅꯣ ꯑꯣꯏꯅ ꯁꯥꯟꯅꯕ ꯅꯠꯇꯦꯗ
ꯕꯣꯂꯤꯒꯨꯝꯕ
ꯎꯝ ꯑꯩꯕꯣꯜꯂꯤꯗꯤ ꯀ ꯑꯦ ꯃꯤꯅ ꯑꯩꯉꯣꯟꯗ ꯕꯣꯟꯖꯩꯕꯤ ꯣꯟꯖꯩ ꯕꯤꯒ꯭ꯔꯅꯤ ꯍꯥꯏ
ꯍ
ꯐꯨꯠꯕꯣꯜꯗꯤ ꯌꯥꯝ ꯄꯥꯝꯃꯦ ꯕꯣꯜꯗ ꯐꯨꯠꯕꯣꯜꯗ ꯅꯣꯡꯃꯃ ꯋꯥꯔꯤ ꯌꯥꯝ ꯅꯨꯡꯉꯥꯏꯕ ꯑꯃ ꯂꯩꯑꯦ ꯑꯩ ꯃꯔꯤ ꯂꯤꯔꯛꯀꯦ ꯈ꯭ꯔꯤꯁꯃꯥꯁꯇꯅꯦ ꯂꯩꯁꯥꯕꯤ ꯑꯩꯈꯣꯏꯒ ꯁꯥꯟꯅꯕꯅꯦꯕ ꯂꯩꯁꯕꯤ ꯑꯩꯈꯣꯏ ꯂꯩꯁꯥꯕꯤꯅꯦ ꯃꯧꯅꯤ ꯁꯥꯟꯅꯕ ꯍꯣꯏꯂꯦꯁꯥꯕꯤ ꯃꯔꯅꯥꯛ ꯑꯔꯤꯍꯦ ꯃꯁꯥ ꯌꯥꯝ ꯁꯣꯜꯂꯤꯦꯗ ꯊꯣꯜꯂꯦ ꯍꯥꯏꯗꯤ ꯑꯗꯨꯝ ꯌꯦꯡꯕ ꯀꯥꯟꯗ ꯌꯥꯝ ꯌꯥꯡꯅ ꯆꯦꯟꯒꯗꯕ ꯃꯤ ꯃꯅꯕꯀꯣ
ꯎꯝ
ꯄꯣꯁ ꯇꯥꯅ ꯊꯣꯛꯂꯛꯈ꯭ꯔꯕ ꯑꯩꯁꯦ ꯄꯣꯠ ꯇꯥꯕ ꯍꯥꯏꯗꯤ ꯃꯤꯅ ꯌꯦꯡꯅꯕ ꯀꯥꯟꯗ ꯑꯁ ꯃꯥꯗꯤ ꯍꯥꯏꯒꯗꯧ ꯃꯥꯜꯂꯦ ꯂꯩꯗꯅ
ꯍꯥ ꯍꯥ
ꯌꯦꯡꯉꯨ ꯀꯥꯟꯗ ꯎꯝ ꯔꯨꯃꯥꯟꯒ ꯄꯨꯜꯂꯒ ꯁꯝꯒꯁꯦ ꯄꯨꯜꯂꯒ ꯌꯥꯝ ꯏꯁꯄꯣꯔꯠ ꯗ꯭ꯔꯦꯁꯇ ꯐꯨꯜꯗ ꯊꯣꯛꯂꯛꯑꯦ ꯕꯨꯔꯀ ꯇꯣꯡꯉꯒ
ꯃꯤꯅꯗꯤ ꯑꯁ ꯅꯪꯗꯤ ꯌꯥꯝ ꯍꯩꯒꯗꯧꯕ ꯃꯥꯂꯦ
ꯍ
ꯑꯩꯈꯣꯏꯁꯦ ꯕꯣꯜ ꯀꯥꯎꯔꯦ ꯀꯥꯎꯔꯀꯥꯟꯅꯤꯗ ꯉꯝꯅꯗ꯭ꯔꯦ ꯑꯃꯝꯐꯥꯎ ꯀꯅꯥꯁꯨ ꯀꯅꯥꯁꯨ ꯉꯝꯅꯗ꯭ꯔꯦ ꯄꯤꯅꯥꯗꯤ ꯀꯥꯎꯈ꯭ꯔꯗꯧꯕ
ꯑꯗꯨꯒꯤ ꯑꯩꯉꯣꯟꯗ ꯁꯨꯃꯥꯏ ꯍꯥꯏꯕ ꯅꯪ ꯅꯪ ꯀꯥꯎꯗꯕ ꯌꯥꯗꯦ ꯁꯤꯅꯦ ꯑꯩꯗꯤ ꯑꯩꯗꯤ ꯁꯨꯀꯥꯎ ꯀꯥꯎꯕ ꯉꯝꯝꯕ ꯑꯩ ꯄꯤꯈꯤ ꯑꯩ ꯑꯁꯤꯒꯨꯝꯕꯗꯤ ꯑꯩ ꯅꯔꯚꯁ ꯀꯌꯥꯝ ꯀꯥꯒꯜꯂꯦ ꯑꯩꯁꯨ ꯀꯥꯎ ꯀꯥꯎ ꯉꯝꯃꯣꯏ ꯍꯥꯏꯕ ꯑꯦ ꯀꯥꯎꯒꯗꯕꯅꯤ ꯅꯪ ꯅꯪ ꯒꯣꯜ ꯆꯟꯍꯟꯗꯕ ꯌꯥꯔꯣꯏ ꯅꯪꯅ ꯑꯣꯔꯗꯤ ꯆꯟꯒꯅꯤ ꯁꯤꯅꯦꯕ ꯑꯩꯗꯣ ꯍꯣꯏ ꯍꯣꯏ ꯑꯩ ꯀꯥꯎꯒꯦ ꯀꯥꯎꯒꯦ ꯍꯥꯏꯗ ꯑꯁ ꯑꯩꯅ ꯆꯦꯜꯂꯛꯄꯁꯤ ꯀ
ꯒꯣꯜ ꯕꯣꯜ ꯃꯥꯐꯝ ꯍꯦꯛ ꯌꯧꯕꯒꯅꯦ ꯑꯩꯗꯤ ꯇꯒ꯭ꯔꯕ
ꯐ
ꯑ ꯑꯗꯨꯨ ꯕꯣꯜꯁꯨ ꯁꯣꯛꯇ꯭ꯔꯗꯤ ꯐꯕ ꯍꯦꯛ ꯀꯥꯎꯒꯗꯧꯕ ꯀꯔꯤ ꯍꯥꯏꯗꯤ ꯃꯤ ꯌꯥꯝꯗꯅ ꯑꯩꯈꯣꯏ ꯈꯨꯟꯗ
ꯑꯥ
ꯑꯩꯈꯣꯏ ꯈꯨꯟꯗ ꯅꯨꯄꯥ ꯑꯃ ꯂꯩꯌꯦꯕ ꯑꯩꯉꯣꯟꯗ ꯑꯗꯨꯝ ꯂꯛꯅꯕ ꯑꯁ ꯅꯪ ꯑꯩ ꯑꯩꯅ ꯂꯧꯗꯣꯏꯅꯦ ꯑꯩꯅ ꯂꯧꯗꯣꯏꯅꯦ ꯑꯗꯨꯝ ꯂꯛꯅꯕ ꯅꯨꯄꯥ ꯑꯃ ꯂꯩꯌꯦꯕ ꯌꯥꯝ ꯂꯤꯈ꯭ꯔꯕ ꯑꯗꯨ ꯅꯨꯄꯥꯗꯨ ꯃꯃꯥꯡ ꯁ ꯗ ꯂ ꯂꯤꯞꯂꯒ ꯂꯩꯕ ꯑꯁꯨꯝ ꯃꯥꯅꯁꯨ ꯂꯥꯎꯔꯛꯄ ꯑꯦ ꯀꯥꯎꯔꯧ ꯀꯥꯎꯔꯣꯡ ꯃ ꯆꯜꯂꯗꯤ ꯆꯠꯂꯗꯤ ꯁꯨꯝ ꯇꯧꯔꯒ ꯂꯥꯎꯅ ꯑꯗꯨꯗ ꯑꯩꯗꯤ ꯅꯔꯚꯁ ꯀꯝꯅꯦ ꯄꯨ꯭ꯔꯞ ꯄꯨ꯭ꯔꯆ ꯂꯩ ꯆꯦꯜꯂꯛꯂꯒ ꯕꯣꯜ ꯃꯐꯝꯗ ꯌꯧꯕꯒ ꯑꯩꯁꯦ ꯀꯔꯤ ꯏꯁꯥꯁꯦ ꯅꯤꯦꯛꯄꯒꯨꯝ ꯀꯩꯒꯨꯝꯕꯗ ꯐꯥꯔꯁ ꯇꯥꯏꯝꯅꯦꯕ ꯑꯩꯅ ꯕꯣꯜ ꯀꯥꯎꯕꯗ ꯍꯥꯏꯗꯤ ꯄꯨꯔꯥ ꯅꯔꯚꯁ ꯀꯥꯃꯟꯕ ꯕꯣꯜ ꯃꯐꯝ ꯍꯦꯛ ꯌꯧꯕ ꯑꯩꯗꯤ ꯇꯨꯈ꯭ꯔꯦ ꯉꯁꯥꯏ ꯑꯗꯒꯤ ꯃꯌꯥꯝ ꯋꯥꯅ ꯆ ꯂꯥꯛꯄꯗ ꯜ ꯌꯕ ꯐꯣꯡꯗ ꯄꯇꯔꯥꯛ ꯇꯨꯕꯒ ꯃꯤꯈꯣꯏꯗꯣ ꯈꯪꯅ ꯑꯩꯅ ꯊꯣꯛꯣꯂꯛꯕ ꯀꯥꯟꯗꯨꯗꯗꯤ ꯑꯩ ꯑꯩ ꯑꯣꯏꯅꯀꯣ ꯁꯥꯎꯖꯤꯟꯅꯔꯦꯕ ꯑꯩꯅ ꯉꯁꯥꯏ ꯀꯥꯎꯔꯣꯏ ꯀꯥꯎꯔꯣꯏ ꯍꯥꯏꯕ ꯅꯠꯇ꯭ꯔ ꯅꯣꯏꯒꯤ ꯄꯥꯔꯇꯤꯗ ꯑꯩꯉꯣꯟꯗ ꯀꯥꯎꯔꯕ ꯅꯠꯇ꯭ꯔ ꯃꯣꯏꯗ ꯁꯥꯎꯔꯛꯈ꯭ꯔꯅꯤꯅ
ꯑ
ꯑꯩꯩꯅ ꯀ ꯀ꯭ꯔꯕ
ꯎꯝ
ꯌꯥꯍꯖꯥ ꯇꯧꯗꯤꯩꯅꯣ ꯃꯤꯅꯗꯤ ꯌꯦꯡꯈ꯭ꯔꯀꯥꯟꯗꯗꯤ ꯌꯥꯝ ꯍꯩꯕ ꯃꯥꯟꯕꯅꯤ
ꯅꯥꯏ ꯑꯈꯣꯏ ꯀꯣ ꯆꯀꯣꯟ ꯅꯨꯄꯥ ꯃꯥꯁꯤ ꯃꯥꯁꯤ ꯋꯥꯡꯕ ꯑꯗꯣ ꯐꯤꯒꯔꯗꯤ ꯐꯥꯕꯀꯣ ꯗ꯭ꯔꯦꯁꯁꯤꯡꯁꯨ ꯐꯖꯅ ꯍꯥꯞꯈ꯭ꯔꯕ ꯃꯥꯜꯂꯦꯕ ꯃꯥꯁꯤ ꯃꯤꯁꯤꯡꯅꯗꯤ ꯌꯦꯡꯉ ꯀꯤꯈ꯭ꯔꯕꯀꯣ ꯏꯁꯤꯡ ꯄꯥꯗ ꯑꯁꯤ ꯅꯨꯄꯥꯁꯤ ꯇꯔꯛꯅꯤ ꯀꯤꯕ ꯃꯦꯠꯁ ꯍꯧꯔꯒꯦ ꯍꯥꯏꯕ ꯃꯇꯝꯗꯗꯤ ꯑꯃꯨꯛꯀ ꯃꯄꯥꯟꯗ ꯊꯣꯛꯈ꯭ꯔꯦ ꯁꯞꯁꯇꯤꯇ꯭ꯌꯨꯠ ꯂꯩꯔꯦ ꯍ
ꯑ
ꯑꯗꯨꯒꯨꯝꯕ ꯑꯣꯏꯔꯝ ꯅꯪꯗꯤ ꯍꯩꯔꯝꯅꯤꯗ
ꯇꯥꯏꯗꯦꯒꯅꯣ ꯑꯩ ꯍꯩꯗꯣꯏꯅꯣ ꯍꯩꯗꯤꯦ
ꯎꯝ ꯑꯩꯁꯨ ꯐꯨꯠꯕꯣꯜ ꯌꯥꯝ ꯄꯥꯝꯃꯦ
ꯑꯩꯈꯣꯏꯒꯤ ꯁ꯭ꯀꯨꯜꯗꯅꯦ
ꯎꯝ
ꯑꯩꯁꯦ ꯂꯥꯏꯅꯥ ꯌꯥꯝ ꯐꯠꯇꯕꯅꯦꯕ ꯑꯩꯈꯣꯏꯅ ꯁ꯭ꯀꯨꯟꯗ ꯏꯁꯄꯣꯔꯠ ꯁꯥꯟꯅꯕꯅꯦꯕ ꯑꯩꯁꯦ ꯑꯗꯨꯗ ꯑꯩꯈꯣꯏ ꯏꯅꯥꯎꯅꯨꯄꯤꯗꯣ ꯑꯩꯒ ꯍꯦꯛ ꯐꯣꯛꯃꯤꯟꯅꯕꯗꯣ ꯑꯗꯨꯗꯤ ꯌꯥꯝ ꯍꯩꯌꯦꯕ ꯃꯥꯔꯕꯣꯜꯒꯨꯝꯕꯁꯦ
ꯎꯝ ꯎꯝ
ꯃꯔꯨ ꯑꯅꯤꯒꯨꯝꯕꯗ ꯄꯨꯔ ꯆꯠꯀꯅꯤ ꯍꯜꯂꯛꯄ ꯀꯥꯟꯗ ꯕꯣꯇꯜ ꯊꯟ ꯊꯟꯅ ꯄꯨꯔꯛꯀꯅꯤ ꯑꯗꯨꯒꯨꯝꯕ ꯀꯥꯔꯠꯀꯨꯝꯕ ꯑꯩꯈꯣꯏ ꯖꯨꯣꯟ ꯁꯤꯅꯥꯒꯨꯝꯕ ꯇꯧꯔꯒ ꯀꯥꯔꯠꯀꯨꯝꯕ ꯌꯥꯝ ꯁꯥꯟꯅꯔꯝꯗ꯭ꯔꯥ
ꯍꯥ ꯍ
ꯑꯁ ꯖꯣꯟꯁꯤꯅꯥꯒꯨꯝꯕ
ꯆꯨꯝꯃꯦꯠ
ꯇꯤꯁꯇꯥꯒꯨꯝꯕ ꯀꯩꯅꯣ ꯇꯧꯔꯒ ꯀꯥꯔꯠ ꯌꯥꯝ ꯁꯥꯟꯅꯔꯝꯕꯗꯣ ꯑꯗꯨꯒꯨꯝꯕꯁꯨꯅꯦ ꯃꯥꯗꯣ ꯃꯉꯥ ꯇꯔꯨꯛ ꯈꯛꯇ ꯄꯨꯔ ꯆꯠꯀꯅꯤ ꯅꯨꯄꯥꯈꯣꯏꯒ ꯁꯥꯟꯅꯒꯅꯤ ꯑꯗꯨꯁꯨ ꯑꯗꯨꯝ ꯃꯌꯥꯝ ꯃꯌꯥꯝ ꯄꯨꯔꯛꯀꯅꯤ ꯑꯗꯨꯒ ꯅꯣꯡꯃ ꯑꯃ ꯑꯩꯈꯣꯏꯒꯤ ꯁ꯭ꯀꯨꯜꯒꯤ ꯏꯁꯄꯣꯔꯠꯇ ꯁꯥꯟꯅꯕꯅꯦ ꯕꯁ ꯑꯩꯁꯦ ꯂꯝꯖꯦꯟ ꯆꯦꯟꯕ ꯌꯥꯎꯕ ꯑꯩꯈꯣꯏ ꯏꯅꯥꯎꯅꯨꯄꯤꯒ ꯑꯩꯈꯣꯏꯅꯤꯁꯦ ꯍꯥꯎꯁꯁꯦ ꯇꯣꯉꯥꯟ ꯇꯣꯉꯥꯟ ꯑꯣꯏ ꯏꯕꯥꯅꯤ ꯆꯦꯟꯃꯤꯟꯅꯒꯗꯧꯕꯅꯦꯕ ꯑꯅ ꯑꯩꯗꯤꯅꯦ ꯐꯥꯔꯁꯇꯗꯤ ꯑꯃꯨꯔꯛꯇꯤ ꯇꯨ ꯍꯟꯗ꯭ꯔꯦꯗ ꯃꯤꯇꯔ ꯔꯦꯁꯅꯦꯕ ꯍꯟꯗ꯭ꯔꯦꯠꯀꯨꯝꯕ ꯆꯥꯡꯗꯤ ꯆꯦꯟꯈ꯭ꯔꯦ ꯇꯨ ꯍꯟꯗ꯭ꯔꯦꯗ ꯌꯧꯅꯉꯥꯏꯒꯤꯁꯦ ꯑꯩꯁꯦ ꯄꯨꯔꯥ ꯁꯤꯈ꯭ꯔꯕꯅꯦ ꯍꯣꯁꯄꯤꯇꯥꯜꯗ ꯑꯩꯅ ꯃꯤꯀꯞ ꯇꯧꯂꯝꯃꯒꯥꯟꯗ ꯍꯣꯁꯄꯤꯇꯥꯜꯗ ꯂꯩꯔꯝꯃꯤ
ꯑꯦꯁ ꯀꯩ ꯇꯧꯕꯒꯤꯔꯣ
ꯅꯠꯇꯦ ꯁꯣꯔ ꯐꯨꯟꯈ꯭ꯔꯕꯕ ꯆꯦꯟꯕꯗꯣ ꯋꯥꯃꯟꯕꯒꯤ
ꯖꯥꯠ ꯖꯠꯠꯇꯧ ꯌꯥꯔꯒꯦꯗ ꯃꯤꯅꯗꯤ ꯌꯥꯝ ꯊꯥꯖꯕ ꯑꯩꯁꯦ
ꯎꯝ
ꯑꯩꯅꯗꯤ ꯑꯣ ꯃꯤꯒꯤ ꯊꯥꯖꯅꯉꯥꯏ ꯀꯌꯥꯐꯛ ꯇꯧꯗꯕ
ꯇꯧꯔꯕꯅꯤ ꯍꯩꯅꯤꯗ
ꯑꯗꯣ ꯍꯧꯖꯤꯛꯇꯣ ꯑꯗꯨꯝ ꯈꯔ ꯈꯔꯗꯤ
ꯌꯥ
ꯄ꯭ꯔꯦꯛꯇꯤꯁꯇ ꯑꯗꯨꯝ ꯈꯔ ꯈꯔ ꯆꯦꯟꯕ ꯈꯣꯠꯄ ꯇꯧꯈ꯭ꯔꯕꯅꯤꯅ ꯍꯧꯖꯤꯛꯄꯨꯗꯤ ꯈꯔꯗꯤ ꯉꯝꯃꯦꯀꯣ ꯐꯥꯔꯁꯇꯨꯗꯤ ꯑꯩ ꯌꯥꯝꯅ ꯄꯤꯛꯂꯤꯉꯩꯗꯗꯤ ꯑ ꯅꯥꯒꯟꯕꯗꯥ
ꯑꯩꯈꯣꯏꯁꯨ ꯑꯃꯨꯛ ꯁꯥꯟꯅꯕ ꯆꯠꯂꯅꯤ ꯍꯣꯔꯦꯟ
ꯑ
ꯏ ꯄꯤ ꯑꯦꯜ ꯁꯅꯥꯔꯒ ꯂꯩꯕꯀꯣ
ꯑꯣ ꯑꯩ ꯜꯗ ꯌꯥꯝꯄꯥꯥꯝꯃꯦ
ꯑꯩꯁꯨ ꯌꯥꯝ ꯄꯥꯝꯃꯦ
ꯑꯁ ꯑꯩꯅꯀꯣ ꯕꯣꯜ ꯌꯦꯡꯕ ꯀꯥꯟꯗ ꯂꯥꯎꯕꯁꯦ ꯃꯤꯈꯣꯏ ꯂꯣꯏꯅ ꯈꯪꯕꯅꯦ ꯑꯩꯒꯤ ꯑꯩꯒꯤ ꯃꯔꯝ ꯑꯃꯗ ꯑꯩꯈꯣꯏ ꯈꯨꯟꯒ ꯃꯤꯒꯤ ꯈꯨꯟꯁꯅꯩꯗꯅ ꯑ ꯑꯏꯩꯅ ꯑꯗꯨ ꯂꯥꯎꯕ ꯃꯌꯥꯝꯗꯨꯅ ꯃꯤꯅꯅꯦ ꯑꯩꯉꯣꯟꯗ ꯄ꯭ꯔꯥ ꯌꯦꯡ ꯂꯩꯒ ꯂꯩꯈ꯭ꯔꯦ
ꯁꯨꯃꯥꯏꯅ ꯇꯧꯗꯕꯅꯤꯅꯦ ꯁꯨꯃꯥꯏꯅ ꯇꯧꯕ ꯃꯤ ꯂꯩꯔꯗꯤ ꯁꯅꯥꯅꯕꯗꯅ ꯑꯩꯕ
ꯑꯥ ꯑꯥ
ꯑꯩꯈꯣꯏ ꯆꯩꯔꯥꯛꯇꯅꯁꯨ ꯃꯤꯁꯤꯡꯗꯤ ꯑꯗꯨꯝ ꯀꯟꯕꯅꯦꯕꯀꯣ ꯇꯤꯟꯁꯦ
ꯎꯝ ꯑꯗꯣ ꯁꯤꯒꯤ ꯒꯦꯝꯁꯦ ꯁꯥꯎꯟ ꯑꯦꯅꯤ ꯁꯥꯎꯟ ꯑꯃꯁꯨ ꯇꯥꯕ ꯌꯥꯗꯦ ꯍꯥꯏꯌꯦꯀꯣ ꯍꯥꯏꯕꯅꯦ ꯐꯣꯟ ꯉꯥꯡꯅꯕ ꯀꯥꯟꯗꯅꯦ ꯁꯥꯎꯟ ꯑꯇꯣꯞꯄ ꯁꯥꯎꯟ ꯚꯣꯀꯦꯜ ꯁꯥꯎꯟ ꯊꯣꯛꯄ ꯌꯥꯗꯕꯅꯦꯕ
ꯎ
ꯎ ꯑ ꯌꯇ
ꯁꯤꯅꯁꯨ ꯑꯃꯨꯛꯀ ꯕꯦꯔꯥ ꯇꯥꯕ
ꯍꯥꯥ
ꯅꯣꯡ ꯆꯨꯕꯁꯦ
ꯀꯩꯒꯤꯅꯣ ꯅꯪ ꯉꯥꯡꯕꯗꯣ ꯄꯤꯛꯇ꯭ꯔꯣ ꯄꯤꯛꯅ ꯇꯥꯒ꯭ꯔꯦ ꯑꯃꯨꯛꯀ ꯑ ꯇꯥꯏ ꯇꯥꯏ
ꯑ ꯇꯤꯟꯒꯤ ꯌꯨꯝꯅꯤꯅ ꯅꯣꯡ ꯆꯨꯔꯗꯤꯀꯣ
ꯑꯥ
ꯌꯥꯗꯕ ꯃ
ꯍꯧꯖꯤꯛ ꯅꯣꯡ ꯆꯨꯕ꯭ꯔꯕ
ꯍꯣꯏ ꯅꯣꯡ ꯆꯨꯑꯦ
ꯑꯗꯣ ꯑꯩꯗꯤ ꯇꯥꯗꯦ ꯇꯥꯗꯦ
ꯑꯣ ꯍꯟꯗꯛꯁꯦ ꯀꯔꯤ ꯀꯔꯤ ꯃꯊꯦꯜ ꯆꯥꯅꯔꯤꯌꯦ ꯁꯤꯖꯟꯒꯤ
ꯎꯝ ꯑꯁꯤꯗꯗꯤ ꯐꯪꯗꯕ ꯂꯩꯇꯦ ꯕꯖꯥꯔꯗ ꯍꯋꯥꯏ ꯑꯁꯥꯡꯕꯤꯒꯨꯝꯕꯁꯨ ꯐꯪꯉꯦ ꯀꯣꯂꯨ ꯍꯋꯥꯏꯒꯨꯝꯕꯁꯨ ꯐꯪꯉꯦ ꯕꯦꯂꯦꯟꯗ꯭ꯔꯤ ꯂꯣꯏꯅ ꯈꯪꯉꯤ ꯍꯧꯖꯤꯛꯇꯤ ꯍꯥꯔꯒꯤ ꯃꯇꯝꯅꯤꯅ ꯍꯤꯗꯥꯛ ꯆꯥꯏ ꯆꯥꯏꯔꯒ ꯐꯪꯗꯕ ꯄꯣꯠ ꯂꯩꯇꯦ
ꯎꯝ ꯑꯩꯗꯤ ꯕꯦꯂꯦꯟꯗ꯭ꯔꯤꯗꯤ ꯄꯥꯝꯗꯦ
ꯑꯩ ꯆꯥꯗꯦ ꯄꯥꯟꯒ
ꯎꯝ ꯚꯦꯂꯦꯟꯗ꯭ꯔꯤ ꯑꯗꯨꯒ ꯄꯥꯟ ꯑꯗꯨꯒ ꯃꯥꯏꯔꯦꯟ ꯑꯁꯤ ꯑꯍꯨꯝꯁꯦ
ꯑꯦꯁ ꯃꯅꯩꯗ
ꯆꯥꯗꯕꯗꯤ ꯌꯥꯎꯗꯦꯗ ꯑꯗꯨꯝ
ꯎ
ꯑꯇꯣꯞꯄꯗꯤ ꯑꯦꯟꯁꯥꯡ ꯅꯥ
ꯎꯝ ꯑꯁ ꯑꯩꯗꯤ ꯁꯤꯡꯖꯨ ꯌꯥꯝ ꯄꯥꯝꯃꯦ ꯃꯣꯔꯣꯛꯣꯛꯇꯀꯣ
ꯑꯩꯈꯣꯏ ꯃꯐꯝꯒꯤ ꯁꯤꯡꯖꯨꯁꯨ ꯌꯥꯝ ꯍꯥꯎꯋꯦ
ꯎꯝ
ꯁꯤꯡꯖꯨꯁꯤꯀꯣ
ꯎꯝ
ꯁꯤꯡꯖꯨ ꯃꯦꯠꯄ ꯍꯥꯏꯩꯕ꯭ꯔꯣ
ꯑꯁ ꯀꯔꯤꯅꯣꯅꯦ ꯄ꯭ꯔꯣꯅꯤꯅꯦ ꯄꯨꯔꯥ
ꯑꯁ ꯆꯞ ꯆꯔꯦ
ꯁꯤꯁꯤꯡꯆꯣꯏ ꯍꯗ
ꯁꯤꯡꯖꯨ ꯆꯥꯕꯗꯗꯤ ꯀꯩ ꯁꯤꯡꯖꯨ ꯍꯥꯎꯕ꯭ꯔꯣ ꯅꯪ ꯑꯩꯈꯣꯏꯅ ꯁꯦꯝ ꯆꯥꯕꯗ
ꯑꯩꯅ ꯆꯥꯕꯗꯣ ꯀꯩꯅꯣ ꯀꯣꯕꯤꯅꯦ ꯑꯗꯨꯒ ꯀꯣꯡꯄ꯭ꯔꯦꯛ ꯑꯗꯨꯒ ꯀꯩꯅꯣ ꯇꯨꯡ ꯃꯤꯀꯣꯛ ꯑꯗꯨꯒ ꯑꯗꯨ ꯑꯩꯈꯣꯏ ꯃꯤꯛꯁ ꯇꯧꯔꯒ ꯃꯪꯒꯟ ꯀꯨꯞꯍꯜꯂꯒꯀꯣ
ꯑꯥ
ꯑꯗꯨꯒ ꯊꯣꯏꯗꯤꯡ ꯈꯣꯏ ꯍꯥꯞꯂꯒ ꯆꯣꯠꯊꯟꯗꯕꯤꯗ ꯀꯪꯅ ꯆꯥꯕꯗꯣ ꯑꯗꯨ ꯄꯥꯝꯃꯦ ꯑꯗꯨꯒ ꯀꯩꯅꯣꯒ ꯑꯩꯈꯣꯏꯗꯤ ꯇ꯭ꯔꯥꯏꯕꯦꯜꯅꯤꯅ ꯑ